ꯇꯥꯄꯣ
ꯇꯥꯏ ꯅꯨꯡꯉꯥꯏꯔꯤꯕ꯭ꯔꯣ
ꯅꯨꯡꯉꯥꯏꯔꯤ ꯈꯪꯗꯦꯗ
ꯅꯨꯡꯉꯥꯏ ꯅꯨꯡꯉꯥꯏꯅ ꯂꯩꯌꯣ
ꯍꯁꯨꯚꯥꯏ
ꯎꯝ ꯑꯣ ꯍꯣ ꯍ ꯍ ꯁꯤ ꯌꯦꯟꯖꯥꯡꯁꯦ ꯈꯪꯗꯦ ꯏꯃꯥꯟꯅꯕꯤ ꯂꯥꯛꯄꯗꯨꯅ ꯊꯧꯕꯔꯤ ꯐ꯭ꯔꯦꯁ ꯄꯨꯔꯛꯑꯦ ꯍꯥꯏꯕꯒꯨꯝ ꯍꯥꯏ ꯑꯗꯨ ꯊꯣꯡꯉꯒ ꯆꯥꯒꯦꯔꯥ ꯈꯪꯗꯦ
ꯌꯧꯔꯛꯇꯣꯏꯔꯣ ꯃꯥꯡꯉꯁꯦ
ꯍꯣꯏ ꯍꯣꯔꯦꯟ ꯅꯨꯡꯗꯥꯡꯋꯥꯏꯔꯝ ꯌꯧꯔꯛꯀꯥꯅꯤ
ꯍꯨꯝ ꯍꯨꯝ ꯁꯤ ꯃꯅꯤ ꯌꯦ ꯑꯗꯨꯕꯨꯗꯦ
ꯗꯣꯈꯡꯗꯦ ꯍꯌꯦ ꯌꯦꯟꯖꯥꯡ ꯊꯣꯡꯉꯒ ꯆꯥꯗꯣꯏꯅꯒꯦ ꯃꯤꯦꯟ ꯇ
ꯐꯤ ꯇꯕ꯭ꯔꯣ ꯀꯩꯅꯣꯝꯃ ꯍꯩꯅꯤꯡꯉꯤꯕꯣ ꯑꯦꯕꯔꯕꯤ ꯇꯣꯕꯔ ꯍ ꯅꯣꯏ ꯅꯤꯡꯅꯤ꯭ꯔ
ꯍꯜꯂꯣ
ꯇꯥꯕ
ꯍꯥꯏꯌꯦ ꯇꯌꯦ
ꯍꯩꯈꯤꯗ꯭ꯔꯥ ꯍꯥꯏꯕ
ꯍꯥ
ꯍꯩꯅꯤꯡꯗ꯭ꯔꯥ ꯍꯥꯏꯕ
ꯀꯩꯅꯣ ꯍꯩꯅꯤꯡꯗ꯭ꯔꯣꯗꯤ
ꯐꯤꯇꯨꯕ ꯍꯩꯅꯤꯡꯗ꯭ꯔꯥ ꯍꯥꯏꯕ
ꯌꯥꯝ ꯍꯩꯅꯤꯡꯉꯦ ꯅꯪ ꯍꯩꯔꯕ꯭ꯔꯣ
ꯍꯩꯇꯦꯗ ꯑꯩ ꯇꯝꯕ ꯆꯠꯅꯤꯡꯉꯦ ꯑꯗꯨꯒ ꯌꯥꯝꯅ ꯆꯥꯎꯋꯦ ꯑꯗꯨꯒ ꯄꯩꯁꯥ
ꯊꯤꯅ ꯍꯩꯅꯤꯡꯉꯦ ꯑꯩ
ꯑꯩꯅ ꯈꯜꯂꯤꯁꯦ ꯇꯨꯕ ꯍꯩꯔꯒ ꯄꯥꯈꯠ ꯃꯈꯈꯜ ꯂꯤꯠꯄ ꯑꯗꯣ ꯈꯪꯗꯦꯗ ꯍꯩꯌꯨ ꯌꯥꯗꯦ
ꯑꯣ ꯁꯝ ꯐꯥꯏ ꯌꯥꯝ ꯐꯥꯏ ꯀꯥꯡꯈꯜꯒꯨꯝꯕ ꯇꯨꯕꯗꯣ ꯇꯧꯑꯣ ꯍꯥꯏꯃꯤꯅꯤ
ꯑꯁ ꯀꯥꯡꯈꯜ ꯇꯨꯕꯒꯤ ꯁꯔꯨꯛꯄꯨꯗꯤ ꯐꯤ ꯐꯨꯔꯤꯠꯀꯨꯝꯕ ꯇꯨꯕꯅꯦꯅ ꯐꯩꯗ
ꯄꯨꯟꯁꯤ ꯇꯨꯕꯁꯦ ꯄꯩꯁꯥ ꯌꯥꯝ ꯂꯛ ꯑꯦ ꯍꯥꯏꯕꯅꯤꯅꯦ
ꯍꯣꯏ ꯄꯩꯁꯥꯕꯨꯗꯤ ꯂꯥꯛꯅꯤ ꯑꯗꯨ ꯑꯣꯏꯔꯒꯁꯨ ꯍꯥꯏꯗꯤ ꯎꯝ ꯄꯩꯁꯥ ꯇꯥꯟꯕꯒꯤꯃꯛꯇꯤꯅꯥꯠꯅꯤꯡ ꯅꯠꯇꯕꯀꯣ ꯑꯩꯅ ꯇꯧꯅꯤꯡꯕꯁꯦ ꯑꯗꯨꯝ ꯍꯥ
ꯃꯤꯁꯟ ꯂꯩꯕ꯭ꯔꯣ
ꯂꯩꯗꯤꯌꯦ ꯂꯩꯒꯦ ꯇꯧꯕꯅꯦ ꯑꯗꯨꯁꯨ ꯄꯩꯁꯥ ꯂꯩꯇꯕꯒꯤ ꯑꯗꯨꯝ ꯂꯩꯗ꯭ꯔꯦꯗ
ꯀꯌꯥꯃꯨꯛ ꯄꯤꯕ꯭ꯔꯣ
ꯅꯤꯄꯥꯜꯃꯨꯛ ꯄꯤ ꯍꯥꯏꯕꯅꯦ ꯍꯣꯏ
ꯎꯝ ꯍꯣꯡꯉꯅꯤ
ꯅꯤꯄꯥꯜ ꯇꯔꯥ ꯅꯣꯏ ꯂꯩꯕ꯭ꯔꯥ
ꯂꯩꯗꯦ ꯍꯦ ꯑꯩ ꯌꯥꯝ ꯄꯥꯝꯃꯤ
ꯈꯪꯗꯦ ꯑꯩꯁꯨ ꯇꯝꯅꯤꯡꯕ
ꯌꯥꯝ ꯊꯤꯅ ꯄꯥꯃꯦ ꯑꯩ ꯐꯅꯦꯛ ꯇꯥꯏꯕꯒꯨꯝꯕ ꯇꯧꯔꯁꯨ ꯌꯥꯏꯗꯅ
ꯎꯝ ꯏꯩꯅꯣꯗꯣ ꯑꯥ ꯑꯩꯒ ꯂꯩꯃꯤꯟꯅꯔꯛꯄ ꯔꯨꯝꯃꯦꯠ ꯅꯃꯥꯟꯅꯕꯤꯗꯣ
ꯎꯝ
ꯃꯥꯁꯨ ꯇꯨꯕ ꯇꯝꯒꯔꯥꯕꯅꯦ
ꯎꯝ ꯃꯥꯥꯗꯣ ꯉꯁꯥꯏ ꯑꯩꯅ ꯃꯦꯁꯦꯁ ꯊꯥꯏꯌꯦ
ꯀꯃꯥꯏꯅ
ꯎ ꯅꯨꯡꯉꯥꯏꯔꯤꯕ꯭ꯔꯣ ꯑꯗꯨꯒ ꯌꯥꯝ ꯊꯥꯖꯗꯤꯌꯦ ꯅꯪ ꯌꯨꯝ ꯊꯣꯛꯂꯛꯄ꯭ꯔꯣꯌꯦ ꯑꯩꯅ ꯌꯨꯝ ꯊꯣꯛꯂꯛꯇꯦ ꯏꯕꯦ ꯑꯃ ꯗꯤꯃꯥꯟ ꯍꯥꯏꯕ
ꯑꯥ
ꯅꯪꯅꯕ ꯌꯥꯝ ꯊꯥꯖꯗꯦ ꯃꯦꯁꯦꯁ ꯊꯥꯔꯛꯄꯗꯣ ꯈꯣꯠꯄ ꯇꯧꯔ ꯑꯩꯅ ꯅꯍꯥꯟꯗꯣ ꯅꯪꯒꯤ ꯃꯔꯝꯗ ꯋꯥꯔꯤ ꯁꯥꯅꯩ ꯑꯗꯨꯗꯨꯒꯤ ꯅꯪꯕꯨ ꯅꯤꯡꯁꯤꯡꯅ ꯊꯥꯔꯛꯄꯅꯦ ꯍꯥꯏꯕ
ꯀꯅꯥ ꯍꯥꯍꯥ ꯀꯩ ꯍꯥꯏꯔꯛꯀꯦ
ꯎ ꯑꯗꯨ ꯀꯩꯃ ꯍꯥꯏꯔꯛꯇꯦꯗꯥ ꯅꯨꯡꯉꯥꯏꯔꯤꯕꯣ ꯈꯣꯠꯂꯣ ꯍꯪꯉꯦ ꯑꯗꯨꯃ ꯑꯣ ꯅꯪ ꯀꯩ ꯇꯧꯗꯣꯏꯅꯣ ꯈꯣꯠꯇꯣꯏꯅꯣ ꯁꯨꯝ ꯇꯝꯗꯣꯏꯅꯣꯒꯨꯝꯕ ꯍꯥꯏꯅꯔꯦ
ꯎꯝ ꯎꯝ ꯀꯩ ꯍꯥꯏꯔꯛꯀꯦ ꯃꯥꯗꯤꯦ
ꯦꯝ ꯍꯇꯗ ꯃꯥ ꯀꯩꯅꯃ ꯍꯥꯏꯔꯛꯄꯗꯨꯕꯨ ꯌꯦꯡꯅꯤ ꯈꯣꯠꯅꯤ ꯑ ꯕꯤ ꯑꯦ ꯁꯤ ꯇꯝꯕ ꯂꯣꯏꯔꯣ ꯕꯤ ꯑꯦꯔꯣ ꯕꯤ ꯑꯦ ꯁꯤꯔꯣ ꯑ
ꯃꯤꯒꯤ ꯑꯣꯏꯔꯝꯒꯅꯤꯍꯦ
ꯎꯝ ꯀꯩꯁꯗꯤꯉꯝꯃ
ꯎꯝ ꯃꯅꯤꯄꯨꯔꯤ ꯎꯝ
ꯅꯪ ꯎ ꯃꯥꯁꯇꯔ ꯇꯧꯒꯦꯔꯣ
ꯇꯧꯗ
ꯎꯝ ꯃꯥꯁꯇꯔ ꯂꯣꯏ ꯇꯧꯗꯣꯔꯤꯦꯒꯣ ꯅꯗꯤ
ꯎꯝ ꯅꯪꯁꯨꯔꯤ ꯇꯥꯎꯗ ꯑꯣ
ꯎꯝ ꯐ ꯇꯧꯔꯣꯏꯕꯤꯁꯂꯦ
ꯇꯣ ꯅꯣꯏꯗꯤ ꯑꯗꯨ ꯇꯧꯔꯗꯤ ꯑꯣꯖꯥ ꯑꯣꯏꯕ ꯌꯥꯔꯦ ꯍꯥꯏ
ꯑꯣ ꯑꯣꯖꯥꯋꯅꯅꯨꯡꯉꯥꯏ
ꯅꯪꯒꯤ ꯑꯥꯏꯖꯤꯒꯤ ꯄ꯭ꯔꯣꯐꯥꯏꯜꯗꯣ ꯀꯗꯥꯥꯏ ꯆꯠꯄꯩꯅꯣ
ꯑ ꯑ ꯆꯧꯒꯂ ꯃꯗ
ꯅꯪꯒꯤ ꯐꯣꯇꯣꯁꯦ
ꯎꯝ
ꯀꯥꯏꯗ ꯀꯥꯞꯄꯤꯅꯣ ꯅꯪꯒꯤ ꯊꯥꯒꯠꯄꯁꯦ
ꯀꯔꯝꯕꯅꯣ ꯍꯥꯏꯁꯦ
ꯅꯪꯒꯤ ꯅꯨꯄꯥꯒ ꯊꯥꯒꯠꯃꯤꯟꯅꯕꯗꯣ
ꯑꯩꯈꯣꯏꯀꯣꯜꯁꯅꯤ
ꯏꯁꯩꯁꯥꯏ ꯀꯖ ꯍꯣꯡꯒꯦ
ꯃꯥꯅ ꯍꯥꯞꯄꯤ ꯁꯩꯅꯣ ꯀꯔꯤ ꯏꯁꯩꯅꯣꯕ
ꯈꯪꯗꯦ ꯏꯃꯥꯟꯅꯕ ꯏꯃꯥꯟꯅꯕꯤ ꯑꯣꯏꯕꯒꯤ
ꯑꯩ ꯐꯅꯦꯛ ꯀꯔꯤꯁꯅꯣ ꯈꯪꯗꯦ ꯑꯩꯁꯨ ꯑꯗꯨ ꯇꯨꯃꯤꯟꯅ ꯊꯣꯡꯉꯦ
ꯎꯝ
ꯑꯩꯁꯨ ꯀꯣ ꯃꯥꯅ ꯇꯧꯔꯛꯄꯩꯕ ꯇꯨꯃꯤꯟ ꯂꯩꯊꯣꯛꯕꯅ ꯍꯥꯏꯔꯨꯔꯗꯤ ꯅꯨꯡꯉꯥꯏꯔꯣꯏꯅ ꯍꯥꯏꯕꯗꯤ ꯇꯨꯃꯤꯟꯅꯔꯝ ꯁꯅꯤꯅ ꯑꯥ
ꯑꯣ ꯀꯩꯝꯇ ꯍꯥꯏꯗꯕ꯭ꯔꯣ ꯅꯪꯅ
ꯁꯨꯝ ꯍꯥꯏꯔꯤꯅꯨꯡ ꯑꯩꯅ ꯈꯤꯇꯪ ꯍꯥꯏꯨꯔꯕ ꯑꯦ ꯑꯩꯈꯣꯏ ꯆꯦ ꯍꯣꯏꯅꯤ ꯂꯣꯠꯇꯕ꯭ꯔꯣ ꯍꯥꯏꯔꯨꯕ ꯑꯗꯨꯗꯨꯒ ꯅꯪ ꯅꯨꯡꯉꯥꯏꯇ꯭ꯔꯗꯤ ꯀꯛꯑꯣꯗ ꯇꯧꯔꯛꯑꯒꯦ
ꯑꯣ ꯑꯣ꯫ ꯑꯁꯤ ꯀꯔꯤ ꯐꯪꯁꯟꯒꯤꯅꯣ꯫
ꯑꯩꯈꯣꯏ ꯅꯔꯁꯦꯁ ꯗꯦꯒꯤ꯫
ꯑꯣ ꯅꯪꯒꯤ ꯐꯤꯁꯦ ꯐꯖꯩꯌꯦ꯫
ꯎꯝ꯫
ꯅꯪꯒꯤ ꯑꯥꯗꯩ ꯄꯨꯔꯛꯏꯔꯣ꯫
ꯅꯠꯇꯦꯍꯦ ꯏꯆꯦ ꯑꯃꯒꯤꯅꯤ꯫
ꯑꯣ ꯅꯣꯏ ꯑꯗꯨꯝ ꯉꯥꯏꯅꯩꯔꯥ
ꯑꯗꯨ ꯅꯨꯃꯤꯠꯇꯨꯗꯤ ꯑꯩꯈꯣꯏ ꯅꯔꯁ ꯄꯨꯟꯕꯒꯤ ꯅꯔꯁ ꯏꯆꯦꯅ ꯄꯤꯕꯅꯤ
ꯑꯣ ꯐꯔꯤꯗꯤ ꯅꯪꯤꯔꯥ
ꯑꯗꯨꯅꯅꯦ ꯑꯩꯈꯣꯏ ꯁꯤꯗꯒꯤ ꯀꯥꯏꯗꯒꯤꯅꯣ ꯑꯩꯈꯣꯏ ꯑꯃꯃꯝ ꯂꯩꯕꯗꯣ ꯑꯁꯤꯗ ꯅꯨꯃꯤꯠꯇꯨꯗ ꯃꯤ ꯐ꯭ꯔꯦꯁꯅ ꯅꯨꯝ ꯃꯤꯠꯇꯅ ꯑꯃꯃ ꯍꯥꯄꯅꯤ ꯇꯧꯣꯇꯦꯅꯤ
ꯅꯪ ꯃꯊꯪ ꯂꯥꯛꯄꯗꯗꯤ ꯐꯤ ꯄꯨꯗꯣꯏꯔꯥ
ꯍꯣꯏ ꯃꯃꯥꯡꯗꯤ ꯄꯨꯏꯌꯦ ꯑꯃꯛ
ꯅꯪ ꯐꯣꯟ ꯑꯃ ꯂꯩꯔꯕꯣ
ꯂꯩꯇꯦ꯫
ꯂꯩꯩꯇꯦ ꯂꯩꯗꯦ꯫
ꯐꯖꯩ ꯐꯖꯩ꯫
ꯎꯝ ꯌꯥꯝ ꯐꯖꯔꯦ ꯌꯣꯡ ꯃꯥꯜꯂꯦ꯫
ꯑꯦ ꯑꯦ ꯃꯥꯥꯟꯗꯦ ꯀꯅꯥ ꯍꯥꯏꯅꯣ꯫
ꯏꯁꯩꯗꯣ ꯌꯥꯝ ꯇꯥꯁꯜꯂꯨ꯫
ꯏꯁꯩ ꯇꯥꯕ ꯌꯥꯗꯤꯌꯦ ꯍꯣꯔꯦꯟ ꯇꯥꯕꯤꯒꯦ꯫
ꯐ꯭ꯔꯦꯟꯁꯤꯞꯀꯤ ꯏꯁꯩ ꯑꯗꯨꯖꯨ ꯑ ꯑ
ꯆꯥꯅꯗꯦ ꯍꯥꯏꯕ ꯃꯥꯅ ꯊꯝꯃꯤ ꯏꯁꯩꯖꯦ ꯈꯤꯇꯪꯗꯖꯨ ꯐꯖꯕ ꯑꯃ ꯊꯝꯃꯣ ꯍꯥꯏꯕ꯫
ꯑꯗꯨꯅꯦ ꯍꯥꯏꯖꯦ
ꯒ꯭ꯌꯥꯟ ꯃꯦꯟꯒ ꯇꯥꯗꯦ ꯅꯪ ꯃꯊꯪ ꯊꯦꯡꯅꯕꯗ ꯂꯛꯅꯧꯋꯣ ꯀꯔꯤ ꯏꯁꯩꯅꯣꯅ꯫
ꯀꯧꯕꯧ ꯀꯧꯅꯗꯦ ꯏꯕꯦꯃ꯫
ꯏꯁ ꯊꯦꯡꯅꯗꯕꯩ ꯊꯦꯡꯅꯔꯀꯥꯟꯗ ꯀꯧꯅꯔꯛꯀꯅꯤ ꯏꯕꯦꯝꯃ꯫
ꯃꯁꯛ ꯑꯁꯦꯕꯩ ꯀꯥꯎ ꯒꯔꯦ꯫
ꯃꯥꯟꯅꯕꯨ ꯀꯧꯔꯛꯇꯦ ꯍꯥꯏꯕ꯭ꯔꯣ꯫
ꯍꯦꯜ ꯆꯠꯈ꯭ꯔꯦꯗ꯫ ꯑꯩ ꯁꯥꯔꯤꯁꯦꯠꯄ ꯄꯛꯀꯗ꯭ꯔꯣ꯫
ꯄꯛꯀꯅꯤ ꯀꯩꯅꯣ꯫
ꯑꯁ ꯑꯩ ꯅꯣꯏꯖꯨ ꯌꯥꯝ ꯅꯣꯏꯔꯦ ꯍꯥꯏꯕ ꯅꯪꯗꯤ ꯋꯥꯡꯕꯕꯨ ꯍꯦꯜꯂꯦꯀꯣ꯫
ꯅꯪ ꯋꯥꯡꯕ ꯍꯦꯜꯂꯦ ꯍꯥꯏꯕ ꯋꯥꯡꯕ ꯃꯌꯥꯝꯃ ꯋꯥꯡꯈꯠꯂꯦ ꯍꯥꯏꯕ꯫
ꯀꯗꯥꯏꯗꯒꯤꯅꯣ ꯏꯕꯦꯝꯃ꯫ ꯑꯩꯕꯨ ꯀꯗꯥꯥꯏꯗꯒꯤ ꯋꯥꯡꯈꯠꯂꯛꯀꯦ꯫
ꯋꯥꯡꯉꯦ ꯅꯪ ꯇꯨ ꯌꯧꯕ ꯅꯠꯇ꯭ꯔꯣ ꯐꯥꯏꯕ ꯄꯣꯏꯟ ꯇꯨ꯫
ꯀꯔꯥꯏꯗꯗꯤ ꯐꯥꯏꯕ ꯄꯣꯏꯟ ꯇꯨꯅꯣ꯫
ꯐꯥꯏꯕ ꯄꯣꯏꯟ ꯋꯥꯟ꯫
ꯀꯩꯕ꯫
ꯅꯪꯅ ꯑꯩꯗꯤ ꯌꯥꯝ ꯋꯥꯡꯅ ꯑꯨꯔꯕ ꯍꯥꯏꯕ꯫
ꯑꯨꯏꯌꯦ꯫
ꯅꯪꯒ ꯂꯩꯅꯕ ꯑꯩꯒꯤ ꯏꯃꯥꯟꯅꯕꯤꯗꯨꯐꯧꯇ ꯃꯉꯥꯒ ꯑꯃꯇꯪꯅꯦ ꯑꯩꯅ ꯍꯂꯂꯝꯅꯤ ꯐꯪꯗꯦꯗ ꯏꯆꯦ ꯏꯌꯥꯏꯃꯛ ꯑꯩꯅ ꯈꯤꯇꯪ ꯈꯤꯇꯪ ꯑꯩꯈꯣꯏꯦ ꯑꯍꯟꯒ ꯏꯕꯥꯅꯤ ꯃꯥꯟꯅꯕ ꯃꯥꯜꯂꯦ
ꯑꯣ ꯑꯁ ꯍꯧꯖꯤꯛꯀꯥꯟ ꯁꯝꯐꯥ ꯐꯖꯕꯖꯕ ꯌꯥꯝ ꯊꯣꯛꯑꯕꯅꯤꯉꯣ ꯂꯩꯅꯤꯡꯉꯤ
ꯂꯩꯌꯣ ꯂꯩꯌꯣ
ꯑꯗꯣ ꯈꯨꯇꯥꯡ ꯑꯃ꯫
ꯎꯝ꯫
ꯌꯥꯝ ꯇꯥꯡꯃꯜꯂꯦ ꯑꯁ ꯁꯝꯐꯥ ꯁꯝꯐꯥ ꯑꯃꯗ ꯐꯥꯏꯕ ꯅꯥꯏꯟꯇꯤ ꯒꯥꯏꯌꯦ꯫ ꯂꯨꯄꯥ ꯆꯥꯝꯃ ꯆꯥꯝꯃ ꯆꯥꯝꯃ ꯄꯂꯁ꯫
ꯑꯣꯏꯃ ꯁꯤꯗꯔꯅꯤ ꯈꯨꯌꯥꯝꯗꯣ꯫
ꯑꯩ ꯈꯪꯗꯦꯗ ꯌꯥꯝꯅ ꯀꯦꯕ ꯊꯝꯅꯤꯡꯉꯦ ꯍꯧꯖꯤꯛꯀꯥꯟꯖ꯫
ꯃꯦꯀꯞ ꯂꯩꯔꯝꯃꯣ ꯑꯩꯖꯨ ꯇꯝꯒꯦ꯫
ꯂꯩꯔꯝꯒꯦ ꯇꯝꯁꯦ
ꯎꯝ
ꯐꯤꯂꯝ ꯌꯦꯡꯅꯤꯡꯉꯤꯗ
ꯀꯩꯌꯦ
ꯐꯤꯂꯝ ꯌꯦꯡꯅꯤꯡꯉꯦꯕ
ꯀꯔꯝꯕꯅꯣꯕ ꯑꯩꯅ ꯍꯥꯏꯕꯗꯤ ꯑꯩꯈꯣꯏ ꯂꯝꯒꯤꯔꯣ ꯃꯤ ꯂꯝꯒꯤꯔꯣ
ꯃꯤ ꯂꯧꯒꯦ
ꯎꯝ
ꯅꯪꯗꯤ ꯍꯧꯖꯤꯛꯀꯥꯟ ꯐꯤꯂꯝ ꯀꯩꯀꯩ ꯑꯃꯝꯇ ꯌꯦꯡꯗ꯭ꯔꯕꯣ
ꯍꯤꯡꯗꯦ ꯑꯩ ꯊꯕ ꯌꯥꯝ ꯆꯜꯁꯁꯤ
ꯑꯗꯨꯅꯦ ꯐ
ꯎꯝ
ꯄꯨꯡ ꯀꯌꯥꯗ ꯂꯥꯏꯔꯤꯛ ꯄꯥꯗꯣꯏꯅꯣ
ꯇꯣꯠꯝ
ꯍꯧꯖꯤꯛꯇꯒꯤ
ꯈꯪꯗꯦꯗ ꯁꯨꯝ ꯍꯥꯏꯖꯔꯤꯕ꯭ꯔꯥ ꯑꯗꯨꯝ
ꯇꯅꯣ ꯁꯝ ꯀꯌꯥꯝ ꯁꯥꯡꯉꯦ
ꯑꯁ ꯊꯪꯒꯜꯂꯣꯏ ꯀ ꯂꯣꯏꯔꯕꯤ ꯑꯦꯝ
ꯀꯃꯥꯏꯅ
ꯑꯦ ꯍꯨꯃꯥꯡꯒꯤ ꯍꯨꯃꯥꯡ ꯉꯥꯛꯇ
ꯑꯦꯁꯝ ꯁꯝ ꯀꯦꯟꯕꯕꯨ ꯍꯨꯃꯥꯡꯠ ꯍꯨꯃꯥꯡꯗ ꯇꯧꯔꯒ ꯀꯦꯟꯕ꯭ꯔꯣ
ꯀꯂ ꯍꯦ ꯁꯤꯝ ꯆꯣꯠꯂꯅꯦ ꯀ ꯇꯥꯋꯥ
ꯑꯣ ꯈꯪꯗꯦ ꯌꯨꯀꯦꯜꯂꯦ ꯈꯪꯗꯦ ꯁꯝꯁꯤꯗꯁꯦ ꯌꯥꯍꯧꯔꯛꯄꯁꯤ ꯐꯁꯦ ꯐꯨꯗ꯭ꯔꯣꯛ ꯐꯨꯗ꯭ꯔꯨ ꯀꯦꯟꯕꯩ ꯇꯥꯔꯞꯇꯅꯦ ꯑꯗꯨꯝ ꯇꯧꯔ ꯂꯩꯔꯝꯃꯦ ꯍꯥꯏꯕ
ꯑꯩꯒꯤꯁꯨꯅꯦ ꯑꯩꯒꯤꯁꯨ ꯉꯍꯧꯀꯣ ꯌꯥꯍꯜꯂꯁꯦ ꯑꯩꯒꯤꯁꯦ
ꯍ ꯍꯣꯏ ꯍꯣꯏ
ꯑꯣ